ꯇꯔꯦ ꯇꯔꯦ
ꯆꯥꯛ ꯆꯥꯔꯕꯣ
ꯑꯩꯁꯦ ꯆꯥꯛ ꯆꯥꯗ꯭ꯔꯤꯌꯦ ꯊꯕꯛꯁꯦ ꯈꯔ ꯆꯤꯜꯂꯦ ꯉꯁꯤꯁꯦ ꯂꯩꯉꯣꯏ ꯅꯨꯡꯉꯣꯏꯒ ꯑꯃꯨꯛ ꯍꯣꯜꯂꯨꯔꯦ ꯑꯗꯨ ꯂꯣꯏꯔꯒ ꯑꯃꯨꯛ ꯂꯩꯕꯥꯛ ꯈꯔ ꯑꯃꯨꯛ ꯍꯣꯡꯀꯠꯂꯨꯔꯦꯕꯀꯣ ꯑꯩꯈꯣꯏꯒꯤ ꯌꯨꯝꯐꯝꯗꯣ ꯂꯩꯕꯥꯛ ꯍꯥꯞꯇꯕ ꯌꯥꯗꯕ ꯑꯗꯨꯗꯤ ꯍꯌꯦꯡꯁꯦ ꯃꯣꯏ ꯆꯦꯛꯇꯣ ꯆꯟꯁꯤꯟꯈ꯭ꯔꯒ ꯇꯥꯗꯤ ꯑꯩꯈꯣꯏꯅ ꯀꯩꯅꯣꯒꯤ ꯍꯧꯖꯤꯛꯀꯤ ꯌꯨꯝꯐꯝꯗꯒꯤ ꯅꯥꯀꯟꯗ ꯂꯩꯕꯥꯛ ꯃꯌꯥꯝ ꯄꯩꯔꯒ ꯂꯩꯍꯧꯦꯕꯀꯣ ꯑꯗꯨ ꯃꯌꯥꯝꯗꯣ ꯂꯣꯏ ꯃꯥꯡꯈꯤꯗꯔꯕ ꯑꯗ ꯆꯦꯛꯇꯣ ꯆꯟꯁꯤꯜꯂꯒꯗꯤ ꯑꯩꯈꯣꯏꯒꯤ ꯆꯪꯉꯒ ꯂꯩꯕꯥꯛꯇꯨꯗ ꯀꯣꯊꯣꯛꯄꯁꯨ ꯋꯥꯒꯗꯧꯕ ꯌꯥꯝ ꯈꯨꯕꯅꯤꯅ ꯑꯗꯨꯗ ꯆꯦꯛ ꯆꯟꯗ꯭ꯔꯤꯉꯩꯗꯨꯗ ꯀꯣꯝꯃꯤꯉꯩꯗꯨꯗ ꯂꯩꯕꯥꯛꯁꯤꯡꯗꯣ ꯍꯣꯟꯗꯣꯛꯍꯧꯁꯦꯅ ꯑꯗꯨꯒꯤ ꯍꯣꯟꯗꯣꯛꯑꯝꯕꯅꯦ ꯑꯗꯨꯗ ꯂꯣꯏ ꯐꯥꯠꯇ꯭ꯔꯦ ꯑꯗꯨ ꯑꯩꯗꯤ ꯋꯥꯔꯦꯅ ꯄꯣꯊꯥꯔꯒꯦꯅ ꯄꯣꯊꯥꯔꯕ ꯏꯕꯨꯡꯉꯩꯛꯇ ꯇꯥꯍꯧꯔꯤꯕꯅꯤ
ꯆꯥꯛ ꯆꯥꯁꯤꯜꯂꯦ ꯀꯩꯅꯣ ꯏꯔꯣꯐꯝꯒ ꯑꯗꯒꯤ ꯂꯐꯨ ꯊꯔꯨ ꯑꯃ ꯂꯐꯨ ꯍꯣꯏ ꯀꯕ ꯀꯕ ꯑꯣꯜꯂꯛꯄꯒꯤ ꯇꯥꯏꯃꯤꯡ ꯑꯃ ꯂꯩꯕꯗꯣ ꯑꯗꯨꯗ ꯃꯀꯞ ꯃꯀꯛ ꯇꯧꯔꯒ ꯀꯥꯡꯈꯣꯡ ꯑꯃ ꯇꯧꯔꯦ ꯑꯗꯨꯒ ꯆꯥꯔꯦ
ꯍꯥꯎꯕꯅꯦ ꯑꯗꯨꯁꯨ ꯑꯗꯨꯝ ꯀꯨꯏꯗ ꯑꯗꯨꯒꯨꯝꯕꯒ ꯆꯥꯈꯤꯗꯕ
ꯎꯝ ꯏꯔꯨ ꯂꯣꯏꯖꯈꯤꯗꯣꯏꯔꯣ ꯍꯧꯖꯤꯛ ꯑꯃꯨꯛ
ꯂꯣꯏꯈꯤꯗꯣꯏꯅꯤ ꯏꯔꯨꯖꯗ꯭ꯔꯗꯤ ꯀꯥꯏꯗꯒꯤ ꯏꯔꯨꯖ ꯂꯣꯏꯔꯒ ꯆꯥꯛ ꯆꯥꯊꯣꯛꯑꯒ ꯏꯔꯦꯟꯗꯅ ꯄꯣꯊꯥꯗꯣꯏꯅꯤ
ꯀꯩ ꯌꯦꯟꯁꯥꯡ ꯊꯣꯡꯈ꯭ꯔꯒꯦ ꯌꯨꯝꯒꯤꯗꯤ
ꯏꯟꯁꯥꯡꯁꯦ ꯗꯗꯥꯒ ꯑꯩꯒꯒꯤꯗꯤ ꯁꯒꯔꯤꯒ ꯀꯥꯡꯈꯧꯒ ꯇꯧꯈ꯭ꯔꯦ ꯑꯗꯨꯒ ꯏꯕꯨꯡꯉꯣꯒ ꯕꯦꯝꯃꯒꯗꯤ ꯆꯤꯀꯟ ꯈꯔ ꯌꯦꯟ ꯈꯔ ꯂꯩꯕꯤꯔꯒ ꯊꯣꯡꯈ꯭ꯔꯅꯤ ꯑꯩꯅ ꯑꯃꯨꯛ ꯎꯝ ꯑꯩꯅ ꯑꯃꯨꯛ ꯌꯦꯟꯗꯣ ꯆꯥꯅꯤꯡꯗꯕ ꯀꯌꯥꯁꯨ ꯄꯥꯝꯗꯦꯕ ꯑꯩꯗꯤ ꯏꯁꯥꯒꯤ ꯑꯣꯏꯅ ꯑꯗꯨꯒꯤ ꯑꯩꯅ ꯁꯧꯁ ꯆꯥꯅꯤꯡꯉꯦꯅ
ꯏꯔꯨꯖꯕ ꯀꯅ ꯍꯥ ꯒꯋꯥꯂꯤ ꯂꯤꯕ ꯀꯔꯝ ꯀꯜꯂꯨꯖꯗꯣꯏꯅꯣ
ꯑꯩ ꯍꯨꯃꯥꯡ ꯌꯥꯝ ꯁꯧꯔꯤꯕꯀꯣ ꯉꯥꯏꯍꯥꯛꯇꯪ ꯍꯨꯃꯥꯡꯁꯦ ꯍꯟꯖꯤꯟꯍꯜꯂꯒ ꯑꯗꯨꯒ ꯂꯨꯒꯦ ꯇꯧꯕꯅꯦꯕ ꯍꯨꯃꯥꯡ ꯍꯟꯖꯤꯟꯗ ꯇꯥꯔꯗꯤ ꯂꯨꯖꯕꯗꯣ ꯅꯨꯡꯉꯥꯏꯇꯦꯕ ꯑꯗꯨꯗꯨꯒꯤ ꯉꯥꯏꯍꯥꯛꯇꯪ ꯎꯝ
ꯑꯗꯨꯃꯥꯏꯅ ꯅꯨꯃꯤꯗꯥꯡ ꯇꯨꯝꯃꯝꯗꯥꯏꯒꯨꯝꯕ ꯈꯤꯇꯪ ꯊꯪꯗ ꯏꯔꯨꯖꯕꯁ ꯇꯨꯝꯕꯗꯗꯤ ꯅꯨꯡꯉꯥꯏꯕꯅꯦ ꯁꯥꯗꯕꯅꯦꯕ ꯅꯨꯡꯉꯥꯏꯕꯅꯦꯕ
ꯅꯨꯡꯉꯥꯏꯌꯦ ꯑꯩꯒꯤꯗꯤ ꯍꯩꯅꯕꯤꯁꯨ ꯑꯣꯏꯈ꯭ꯔꯦ ꯑꯗꯨꯝ ꯑꯩ ꯅꯨꯡꯗꯥꯡ ꯅꯨꯡꯗꯥꯡ ꯋꯥꯏꯔꯝꯗ ꯑꯌꯥꯝꯕ ꯆꯣꯡꯕꯅꯤꯅꯀꯣ ꯍꯛꯆꯥꯡꯁꯦ ꯁꯥꯖꯦꯜ ꯇꯧꯕꯅꯤꯅꯅꯦ ꯑꯗꯨꯗꯨꯅ ꯑꯩꯗꯤ ꯁꯥꯥꯖꯦꯜ ꯂꯣꯏꯔ ꯂꯨꯖꯕꯅꯤꯅ ꯑꯗꯨꯝ ꯅꯨꯃꯤꯠ ꯑꯗꯨꯝ ꯇꯥꯕ ꯑꯗꯨꯝ ꯑꯣꯏꯌꯦꯕ ꯑꯗꯨꯅ ꯇꯨꯝꯕꯁꯨ ꯅꯨꯡꯉꯥꯏꯑꯕ ꯅꯠꯇ꯭ꯔ ꯏꯁꯥꯁꯦ ꯆꯠꯅꯞꯅꯔꯒ ꯐꯃꯨꯡ ꯀꯥꯈꯠꯄꯗꯨ ꯑꯗꯣ ꯏꯁꯥꯒꯤ ꯑꯣꯏꯅ ꯌꯥꯝ ꯍꯩꯅꯗꯦꯕ ꯑꯗꯨ ꯑꯗꯨꯒꯤ ꯑꯗꯨ ꯇꯒꯤ ꯑꯗꯨꯝ ꯍꯩꯅꯕꯤ ꯑꯣꯏꯈꯔꯦ ꯊꯦꯡꯅ ꯂꯨꯖꯕ ꯐꯠꯇꯒꯗꯤ ꯍꯥꯏ ꯊꯦꯡꯅ ꯂꯨꯖꯕꯁꯦ ꯑꯗꯨꯕꯨ ꯑꯩꯉꯣꯟꯗ ꯍꯩꯅꯕꯤ ꯑꯣꯏꯈ꯭ꯔꯦ
ꯍꯣꯏꯅꯦ ꯑꯗꯨꯕꯨꯗꯤ ꯑꯁꯨꯝ ꯂꯨꯒꯤꯕꯅ ꯀꯩꯁꯨꯕꯨꯗꯤ ꯇꯧꯔꯝꯃꯣꯏ ꯑꯗꯨꯒ ꯑꯩꯁꯨ ꯍꯥꯡꯆꯤꯠꯇ ꯄꯔꯤꯈꯥ ꯑꯣꯏꯕꯅꯤꯅ ꯍꯌꯦꯡꯗꯤ ꯑꯁ ꯂꯥꯏꯔꯤꯛꯁꯦ ꯃꯌꯥꯝ ꯄꯥꯗꯣꯏꯅꯦ ꯍꯧꯖꯤꯛ ꯍꯥꯟꯅꯕ ꯕꯔꯪ ꯀꯕꯔꯪ ꯀꯕꯔꯪ ꯭ꯕꯔꯪ ꯕꯔꯪ ꯂꯥꯎꯅ ꯀꯔꯤ ꯊꯣꯛꯧꯑꯒꯕ ꯍꯥꯡꯉꯛꯄꯉꯛ ꯈꯨꯝꯅꯕ ꯉꯝꯅꯕ ꯍꯣꯠꯅꯗꯣꯔꯤꯕ ꯃꯤꯗꯣ ꯁꯥꯖꯟ ꯁꯥꯖꯟꯗꯅ
ꯃꯥꯅꯦ ꯈꯔꯁꯨ ꯁꯥꯖꯟ ꯈꯣꯠꯆꯤꯟ ꯇꯧꯔꯒ ꯎꯝ ꯀꯩ ꯍꯥꯏꯅꯤ ꯄꯨꯔꯥ ꯄꯨꯔꯤ ꯍꯦꯛꯇ ꯁꯤꯐꯥ ꯐꯥꯕ ꯉꯝꯍꯧꯗ꯭ꯔꯒꯁꯨ ꯈꯤꯇꯪ ꯁꯥꯖꯤꯜꯂꯒ ꯏꯍꯧꯔꯒꯗꯤ ꯅꯪꯒꯤ ꯀꯩꯅꯣꯗꯣ ꯑꯣꯖꯥꯅ ꯈꯤꯇꯪꯗꯁꯨ ꯐꯪꯕ ꯌꯥꯏꯗꯅꯀꯣ ꯑꯗꯨꯗꯨꯅ ꯇꯧꯒꯗꯕꯅꯤ ꯉꯝꯅ ꯉꯝꯅꯕ ꯑꯗꯨ ꯀꯔꯤ ꯃꯊꯦꯜ ꯆꯥꯈ꯭ꯔꯒꯦ ꯉꯁꯤꯕꯣ
ꯏꯔꯣꯝꯕꯒ ꯀꯥꯡꯉꯧꯒ ꯆꯥꯔꯦ
ꯆꯥꯅꯕ ꯍꯤꯟꯖꯥꯡꯅꯤ ꯏꯔꯣꯝ ꯑꯃꯒ ꯀꯥꯡꯒꯧꯒꯁꯤꯁꯨ ꯍꯥꯏꯗꯤ ꯁꯧꯒꯔꯤ ꯑꯃ ꯊꯣꯡꯕ ꯑꯗꯨꯒ ꯕꯣꯔꯥ ꯑꯃ ꯍꯧꯕ ꯅꯠꯇ꯭ꯔꯒꯅ ꯁꯧꯒꯤ ꯑꯃꯒ ꯄꯥꯛꯅꯝ ꯑꯃꯒ ꯅꯠꯇ꯭ꯔꯒ ꯁꯧꯒꯤ ꯑꯃꯒ ꯀꯥꯡꯍꯧ ꯑꯃꯒ ꯅꯠꯇ꯭ꯔꯒ ꯊꯥꯡꯖꯤꯡ ꯊꯥꯡꯖꯤꯡꯗꯨꯗꯤ ꯀꯝꯄꯜꯁꯔꯤ ꯑꯣꯏꯍꯜꯂꯒꯅꯦ ꯊꯥꯡꯖꯤꯡꯗꯨꯗꯤ ꯑꯩꯈꯣꯏ ꯀꯩ ꯍꯥꯏꯅꯤ ꯑꯗꯨꯝ ꯌꯥꯎꯍꯜꯂꯒ ꯕꯣꯔꯥꯅꯤ ꯈꯪꯗꯦ ꯀꯩꯅꯣꯅꯤ ꯈꯪꯗꯦ ꯇꯧꯔꯒ ꯆꯥꯕꯗ ꯁꯒꯔꯤꯒ ꯌꯥꯝ ꯆꯥꯟꯅꯩꯗꯅꯀꯣ ꯀꯩꯅꯣꯁꯦ ꯊꯥꯡꯖꯤꯡꯁꯦ ꯅꯪꯅ ꯍꯧꯖꯤꯛ ꯄꯥꯜꯂꯛꯄꯗꯒꯤ ꯑꯩꯅ ꯍꯧꯖꯤꯛ ꯄꯥꯜꯂꯛꯄꯗ ꯏꯁꯥꯗꯨꯗ ꯇꯤꯟ ꯌꯣꯠꯆꯔꯤ
ꯁꯧꯒꯔꯤ ꯍꯥꯏꯔꯦ ꯊꯥꯡꯖꯤꯡꯗꯤꯤ ꯊꯥꯡꯖꯤꯡꯒꯤ ꯃꯄꯥꯝꯗꯣ ꯆꯥꯅꯤꯡꯉꯦ ꯑꯗꯨꯒ ꯊꯥꯡꯖꯤꯡ ꯌꯥꯝ ꯌꯥꯝꯃꯜ ꯂꯣꯏ ꯆꯥꯐꯝ ꯈꯪꯗꯦ ꯑꯗꯣ ꯑꯩꯅ ꯑꯩꯅ ꯆꯥꯅꯤꯡꯕ ꯊꯥꯡꯖꯤꯡꯁꯤꯅ ꯃꯄꯣꯛꯀ ꯆꯥꯎꯔꯞ ꯇꯧꯔꯒ ꯊꯣꯂꯞꯄꯀ ꯇꯧꯔꯒ ꯄꯣ ꯆꯤꯛꯄꯗ ꯄꯣꯛꯄꯣꯛꯀ ꯇꯥꯕꯗꯨꯃꯛꯇ ꯌꯥꯝ ꯆꯥꯅꯤꯡꯉꯦ
ꯑꯗꯨꯗꯤ ꯑꯩꯈꯣꯏꯒꯤ ꯊꯥꯡꯖꯤꯡ ꯃꯔꯨ ꯃꯅꯨꯡꯒꯤ ꯆꯥꯕ ꯍꯥꯎꯕꯗꯤꯀꯣ ꯂꯂꯥꯡꯗꯨꯅ ꯍꯥꯎꯋꯦꯕ ꯑꯗꯨꯒ ꯁꯤꯡꯖꯨ ꯁꯨꯔꯛꯄꯗꯅ ꯑꯃꯨꯛ ꯃꯥꯒꯤ ꯃꯔꯣꯛ ꯀꯥꯕꯗ ꯃꯔꯣꯛꯇꯨꯅꯦꯕ ꯌꯥꯝ ꯍꯥꯎꯔꯤꯁꯦ ꯑꯩꯁꯨ ꯊꯥꯡꯖꯤꯡ ꯃꯔꯣꯛꯇꯤ ꯌꯥꯝ ꯄꯥꯝꯃꯦꯗ ꯃꯔꯣꯔꯣꯛ ꯁꯥꯗꯕꯤꯗ ꯑꯗꯨꯁꯨ
ꯑꯗꯨꯗꯤ ꯆꯥꯛ ꯇꯣꯛꯂꯛꯑꯕꯅꯤꯅ ꯅꯣꯏꯗꯤ ꯄꯣꯊꯥꯅꯤꯡꯕꯒꯤ ꯃꯇꯥꯡ ꯌꯧꯔꯛꯑꯃꯅꯤ
ꯑꯁ ꯀꯨꯏꯔꯦꯗ ꯆꯥꯛꯆꯥ ꯇꯣꯛꯑꯒ ꯍꯧꯖꯤꯛ ꯐꯃꯨꯡꯗ ꯉꯥꯟꯊꯣꯏꯔꯦ ꯑꯩꯈꯣꯏꯒꯤ ꯟ ꯇꯥꯅ ꯑꯩꯈꯣꯏꯒꯤ ꯀꯩ ꯍꯥꯏꯅꯤ ꯑ ꯏꯊꯧ ꯑꯃꯒꯤ ꯁꯛꯂꯣꯟꯗ ꯉꯥꯏ ꯉꯥꯟꯊꯣꯏꯔꯕꯅꯤ ꯍꯧꯖꯤꯛ ꯐꯃꯨꯡꯗ ꯐꯦꯟ ꯇꯦꯛꯑꯒ
ꯅꯤꯡ ꯅꯤꯡꯊꯧꯁꯨ ꯑꯣꯜꯂꯕ ꯅꯪꯁꯦ
ꯑꯣꯂꯦ
ꯍ ꯍ ꯊꯧ ꯌꯥꯝ ꯑꯣꯜꯂꯨꯅꯨꯣꯥꯡ ꯌꯥꯝ ꯆꯈꯠ ꯑꯅꯤ
ꯉꯁꯥꯏꯒꯤ ꯁꯤꯟꯃꯤꯒꯤ ꯔꯣꯜ ꯂꯧꯔꯨꯕꯅꯦ ꯍꯧꯖꯤꯅ ꯅꯤꯡꯊꯧꯒꯤ ꯔꯣꯜ ꯑꯣꯜꯂꯦ ꯐꯃꯨꯡ ꯆꯪꯉꯛꯄꯁꯤꯗꯤ
ꯑꯁ ꯑꯩꯁꯨ ꯇꯧꯔꯤꯁꯦ ꯕꯤꯕꯨꯂꯥ ꯆꯨꯔꯤꯕꯅꯤꯗ ꯈꯣꯡ ꯈꯨꯀꯠꯁꯨ ꯄꯨꯡꯃꯣꯟ ꯃꯣꯠꯂꯤꯕꯅꯤꯗ ꯂꯩꯈꯣꯝꯁꯤ ꯅꯪ ꯀꯣꯠꯂꯨꯕꯒꯤ ꯑꯗꯒꯤ ꯅꯪꯒꯟꯁꯤꯁꯨ ꯅꯥꯝ ꯑꯃ ꯂꯦꯡꯁꯤꯟꯈꯔꯦ ꯂꯩꯉꯣꯏ ꯍꯣꯟꯕꯒꯤ ꯊꯥꯡꯒꯠꯄꯒꯤ ꯇꯧꯕꯗꯨꯗ
ꯀꯩꯅꯣꯗꯨ ꯅꯤꯡ ꯆꯪꯉꯛꯑꯦ ꯂꯝꯕꯤꯗ ꯊꯦꯡꯅꯕꯗ ꯑꯦ ꯊꯕꯛ ꯁꯨꯨꯔꯕꯩ ꯃꯥꯗꯤ ꯃꯈꯣꯡꯁꯦ ꯌꯥꯝ ꯃꯣꯠ ꯄ꯭ꯔꯖꯥꯅꯦ ꯑꯗꯨꯗ ꯏꯇꯥꯎ ꯅꯪꯒꯤ ꯈꯣꯡꯗꯗꯤ ꯍꯣꯔꯦꯟ ꯐꯖꯅ ꯆꯥꯝꯊꯣꯛꯑꯒ ꯇꯨꯝꯕ ꯅꯨꯡꯉꯥꯏꯔꯅꯤꯅ ꯍꯧꯖꯤꯛꯀꯤ ꯅꯨꯄꯥꯁꯤꯅ ꯆꯥꯝꯊꯣꯛꯑꯒ ꯇꯨꯝꯕꯗ ꯑꯁ ꯅꯟꯃꯜꯂꯦꯅ ꯇꯨꯝꯕ ꯌꯥꯗꯦ ꯅ ꯑꯃꯨꯛ ꯇꯩꯁꯜꯂꯒ ꯇꯨꯝꯃꯦ
ꯎ ꯅꯨꯡꯉꯥꯏ ꯅꯨꯡꯉꯥꯏꯕ ꯋꯥꯔꯤ ꯌꯥꯝ ꯂꯩꯕꯅꯦ ꯑꯗꯨꯕꯨꯗꯤ ꯎ
ꯑꯩꯗꯤ ꯀꯩꯅꯣꯗꯣ ꯌꯥꯝ ꯈꯪꯅꯤꯡꯉꯦ ꯍꯥꯏꯕ ꯑꯩꯈꯣꯏꯁꯦ ꯀꯥꯎꯔꯦ ꯊꯥꯏꯅꯒꯤ ꯑꯍꯜ ꯂꯃꯟꯁꯤꯡꯅ ꯁꯤꯖꯤꯟꯅꯔꯝꯕ ꯄ꯭ꯔꯃꯥꯟ ꯄꯥꯟꯊꯩ ꯄꯥꯎꯔꯧꯒꯩ ꯂꯩꯕꯗꯣ ꯑꯗꯨꯗ ꯁꯨꯝ ꯁꯤꯖꯤꯟꯅ ꯑꯗꯨꯝ ꯀꯥꯎꯔꯛꯑꯦ ꯍꯥꯏꯕ ꯑꯗꯨꯝꯕꯗꯨꯁꯨ ꯈ ꯑꯩꯈꯣꯏꯁꯦ ꯍꯦꯛ ꯍꯦꯛ ꯁꯥꯟꯅꯕ ꯅꯤꯡꯁꯤꯡꯕꯗꯤ ꯌꯥꯕꯅꯦ
ꯄꯥꯎꯔꯒꯁꯦ ꯌꯥꯝꯅ ꯂꯩꯕꯅꯤꯗ ꯑꯍꯜ ꯂꯃꯟ ꯃꯅꯥꯛ ꯅꯛꯑꯒꯗꯤ ꯑꯗꯨꯒꯨꯝꯕꯁꯦ ꯌꯥꯝ ꯈꯪꯕꯅꯦꯕꯀꯣ ꯍꯣꯏ ꯑꯩꯈꯣꯏꯅ ꯂꯥꯏꯔꯤꯛ ꯂꯥꯏꯁꯨꯗ ꯇꯝꯃꯛꯄꯗꯨꯅ ꯃꯈꯜ ꯑꯣꯏꯔꯀꯥꯟꯗ ꯑꯗꯨ ꯅꯠꯇꯕ ꯃꯌꯥꯝ ꯑꯃꯁꯨ ꯃꯣꯏꯅ ꯇꯥꯛꯄꯗꯣ ꯈꯪꯕ ꯃꯌꯥꯝ ꯑꯃ ꯂꯩꯌꯦꯕ ꯑꯍꯃ ꯑꯗꯨꯒꯨꯝꯕꯩꯗꯤ ꯌꯥꯝ ꯍꯩꯕꯅꯤ ꯋꯥꯔꯤ ꯑꯗꯒꯤ ꯐꯨꯡꯒꯥ ꯋꯥꯔꯤ ꯀꯥꯏꯅ ꯂꯩꯔꯤꯁꯤꯀꯣ ꯃꯣꯏꯗꯤ ꯑꯗꯨꯒꯨꯝꯕ ꯌꯥꯝ ꯈꯪꯕꯅꯦꯕ ꯎ ꯍꯧꯖꯤꯛꯇꯤ ꯑꯗꯨꯒꯨꯝꯕꯒꯤ ꯋꯥꯔꯤꯒ ꯂꯩꯇ꯭ꯔꯦꯗ ꯐꯨꯡꯒꯥꯗꯒ ꯐꯝꯃꯒ ꯋꯥꯔꯤ ꯁꯥꯟꯅꯕꯒꯤ ꯀꯩꯅꯣꯗꯣ ꯂꯩꯇ꯭ꯔꯦꯗ
ꯍꯧꯖꯤꯛꯇꯤ ꯐꯣꯟꯗ ꯑ ꯑꯣꯏꯅ ꯐꯝꯃꯒ ꯎꯀꯥꯒꯤ ꯐꯨꯝꯒꯥꯒꯤ ꯀꯩꯅꯣꯗꯨꯅ ꯐꯣꯟ ꯑꯣꯏꯅ ꯃꯍꯨ ꯁꯤꯟꯈꯔꯦ ꯃꯇꯝ ꯃꯇꯝꯒꯤ ꯑꯑꯣꯟꯕꯅꯤꯗ
ꯎꯝ ꯈꯣꯏ ꯕꯣꯏ ꯂꯦ ꯍꯪꯉꯩ ꯃꯇꯝꯗꯗꯤ ꯐꯨꯡꯒꯥꯁꯤꯗꯅꯦ ꯏꯊꯝꯊꯥꯁꯤꯅ ꯑꯌꯥꯝꯕꯗ ꯐꯨꯡꯒꯥꯗ ꯂꯩꯒꯜꯂꯤꯗꯅꯀꯣ ꯃꯩ ꯇꯤꯛꯄ ꯈꯣꯠꯄ ꯇꯧꯕꯒꯤ ꯑꯗꯨꯏꯗꯅꯦ ꯌꯥꯝ ꯅꯨꯡꯉꯥꯏꯕ ꯋꯥꯔꯤ ꯑꯃ ꯂꯩꯌꯦ ꯅꯣꯡꯃꯅꯦ ꯈꯦꯔꯁꯦ ꯍꯧꯕ ꯐꯨꯡꯒꯥꯁꯤꯗ ꯑꯗꯨꯗꯨꯒꯅꯦ ꯑꯩꯈꯣꯏꯕꯥꯁꯦ ꯎꯏꯕ ꯌꯥꯝ ꯀꯜꯂꯦꯕ ꯈꯟꯕ꯭ꯔꯥ ꯉꯁꯥꯏꯒꯤ ꯃꯣꯏꯗꯤ ꯊꯕꯛꯁꯦ ꯉꯟꯅ ꯑꯃꯨꯛ ꯍꯧꯒꯠꯂꯒ ꯊꯕꯛꯁꯦ ꯇꯧꯋꯦꯕꯀꯣ ꯃꯥꯗꯤ ꯔꯤꯁꯣꯝ ꯃꯌꯥꯝ ꯂꯣꯏꯔꯝꯕꯒꯤ ꯑꯗꯒꯤ ꯑꯃꯨꯛ ꯔꯤꯁꯣ ꯃꯌꯥꯝꯗꯣ ꯀꯩꯅꯣ ꯃꯣꯏꯒꯤ ꯊꯧꯕ ꯂꯥꯛꯄ ꯃꯌꯥꯝꯗꯨꯅ ꯊꯧꯕ ꯔꯤꯁꯣꯗꯨ ꯄꯨꯔꯒ ꯂꯣꯏ ꯆꯠꯅꯈ꯭ꯔꯦ ꯊꯧꯕꯒꯤꯗꯃꯛꯇ ꯑꯗꯨ ꯂꯣꯏꯔꯀꯥꯟꯗ ꯃꯥꯁꯦ ꯑꯣꯄꯤꯁ ꯆꯠꯅꯅꯕ ꯑꯃꯨꯛ ꯂꯣꯏꯁꯤꯜꯂꯅꯤꯀꯣ ꯑꯗꯨꯁꯨ ꯁꯥꯏꯀꯜꯗ ꯀꯥꯗꯣꯏꯅꯤ ꯑꯣꯄꯤꯁꯁꯦ ꯀꯩꯅꯣ ꯀꯥ ꯇꯥꯅ ꯄꯣꯔꯣ ꯃꯄꯥ ꯇꯥꯅ ꯀꯥꯗꯣꯏꯅꯤ ꯑꯗꯒꯤ ꯑꯣꯐꯤꯁ ꯀꯥꯔꯨꯔꯅꯤꯀꯣ ꯑꯗꯨꯒ ꯍꯜꯂꯛꯄꯗꯗꯤ ꯑꯃꯨꯛ ꯍꯜꯂꯛꯄꯁꯦ ꯑꯃꯨꯛ ꯅꯪꯅꯅꯕ ꯆꯥꯛ ꯊꯣꯡꯉꯒ ꯑꯩꯈꯣꯏ ꯑꯩꯈꯣꯏ ꯃꯌꯥꯝꯁꯦ ꯌꯥꯝ ꯉꯟꯅ ꯆꯥꯏꯌꯦꯕꯀꯣ ꯄꯨꯡ ꯃꯉꯥꯒꯤ ꯑꯗꯨꯋꯥꯏꯗ ꯆꯥꯛ ꯆꯥꯏꯌꯦꯕꯀꯣ ꯑꯗꯨꯗꯩ ꯆꯥ ꯇꯣꯛꯑꯀꯥꯟꯗꯗꯤ ꯁꯨꯝ ꯉꯟꯅ ꯆꯥꯈ꯭ꯔꯕꯅꯤꯅ ꯈꯤꯇꯪ ꯊꯦꯡꯒꯞꯅꯕꯒ ꯇꯨꯝꯕ ꯅꯨꯃꯤꯠ ꯁꯦ ꯑꯗꯨꯝ ꯐꯨꯡꯒꯥꯗ ꯑꯩꯈꯣꯏꯒꯤ ꯃꯪꯒ꯭ꯔꯥ ꯍꯩꯒꯥꯥꯟ ꯇꯧꯕꯅꯤ ꯈꯪꯗꯦ ꯑꯗꯒꯤ ꯆꯦꯡ ꯀꯣꯛꯄꯣꯛ ꯉꯧꯕꯅꯤ ꯈꯪꯗꯦ ꯑꯗꯩ ꯈꯦꯔ ꯍꯧꯕꯅꯤ ꯈꯪꯗꯦ ꯇꯧꯕꯁꯅ ꯅꯣꯡꯃꯝꯗꯤ ꯈꯦꯔ ꯍꯧꯕ ꯑꯗꯨꯒ ꯑꯩꯈꯣꯏꯕꯥꯁꯤꯅꯅꯦ ꯑꯩꯈꯣꯏ ꯃꯌꯥꯝꯁꯨ ꯂꯣꯏ ꯀꯣꯏꯁꯤꯜꯂꯒ ꯐꯝꯃꯤꯅꯤꯀꯣ ꯑꯗꯨꯗꯨꯒ ꯃꯥꯁꯤꯅꯅꯦ ꯈꯤꯇꯪ ꯑꯃꯛ ꯎꯏꯕ ꯑꯗꯒꯤ ꯉꯍꯥꯛꯂꯒ ꯑꯃꯨꯛ ꯍꯧꯗꯣꯛꯑꯦꯗ ꯑꯗꯨꯝ ꯎꯏꯕ ꯑꯗꯨꯒ ꯂꯥꯁꯇ ꯃꯥꯅꯅꯦ ꯎꯏꯕꯒꯤ ꯎꯏꯕꯒꯤ ꯑꯩꯈꯣꯏꯒꯤ ꯇꯨꯔꯛꯄꯗꯣ ꯑꯗꯨꯗꯩꯗꯅꯦ ꯁꯪꯒꯣꯝ ꯈꯦꯔꯁꯦ ꯂꯣꯏ ꯍꯩꯗꯣꯛꯏꯅꯤ ꯃꯤ ꯍꯧꯖꯤꯛꯇ ꯅꯤꯡꯁꯤꯡꯉꯀꯥꯟꯗ ꯅꯨꯡꯁꯤꯌꯦ ꯂꯩꯔ
ꯑꯗꯨꯝ ꯆꯥꯗ꯭ꯔꯦ
ꯑ ꯑ ꯑ ꯍꯥꯏꯗꯣꯛꯈꯤꯕ ꯁꯔꯨꯛꯇꯨꯅ ꯍꯥꯏꯩꯗꯣꯛꯆꯈ꯭ꯔꯦꯗꯅ ꯑꯗꯨꯏꯗꯨꯒ ꯑꯔꯦꯝꯕ ꯈꯔꯗꯨꯅ ꯑꯃꯨꯛ ꯌꯦꯟꯅꯔ ꯆꯥꯔꯦꯗꯅ ꯀꯩꯗ ꯎꯄꯥꯏꯗ ꯍꯥꯏꯗꯣꯛꯈ꯭ꯔꯕꯅꯤꯅ
ꯑꯈꯣꯏꯁꯨ ꯑꯗꯨꯒꯤ ꯑꯍ ꯑꯈꯣꯏꯖꯨ ꯑꯍꯜ ꯂꯃ ꯂꯩꯌꯃꯩ ꯐꯨꯕꯖꯨ ꯊꯤꯛꯂꯤ ꯑꯗꯣ ꯀꯩꯅꯣꯖꯦꯝ ꯄꯤꯛꯂꯤ ꯏꯟꯗꯝꯗ ꯃꯅꯨꯡꯗ ꯈꯣꯏꯗꯤ ꯃꯤꯜ ꯅꯛꯄꯅꯤꯅ ꯋꯥꯏ ꯌꯨ ꯄꯩꯁꯜꯂꯒꯅꯦ ꯃꯩ ꯊꯔꯝꯗꯣꯏꯟ ꯅꯦꯕ ꯂꯝꯍꯥꯡꯅ ꯑꯈꯣꯏꯒꯤ ꯖꯒꯥ ꯑꯍꯥꯡꯕꯗ ꯑꯗꯨꯒ ꯅꯣꯡꯉꯥꯜꯂꯒ ꯇꯤꯛꯄ ꯑꯗꯒꯤ ꯑꯃꯨꯛ ꯑꯗꯨꯒꯤ ꯆꯔꯨ ꯀꯅ ꯗꯣ ꯋꯥꯏꯗꯣ ꯃꯩ ꯊꯥꯕꯒꯤ ꯎꯠꯇꯨꯅ ꯐꯖꯅ ꯃꯐꯣꯠꯗ ꯑ ꯑꯀꯨꯞꯄ ꯂꯩꯕꯗꯤ ꯄꯥꯎꯗꯔ ꯃꯅꯨꯡꯗ ꯌꯧꯊ ꯌꯥꯠ ꯑꯒ ꯇꯛꯄꯁꯦ ꯆꯣꯛꯄꯁꯦ ꯌꯥꯝ ꯐꯕꯅꯦ ꯁꯦꯡꯕꯗ ꯃꯇꯝꯗꯨꯗ
ꯆꯔꯨꯒꯤ ꯎꯠꯁꯤꯅ ꯉꯍꯥꯟꯋꯥꯏꯗꯤ ꯀꯩꯅꯣ ꯇꯧꯅꯔꯝꯃꯤꯅꯤ ꯀꯩꯅꯣ ꯀꯣꯛꯂꯨꯕꯁꯨ ꯇꯧꯔꯝꯃꯤ ꯑꯗꯒꯤ ꯐꯤ ꯁꯨꯕꯁꯨ ꯌꯥꯏ ꯀꯣꯡꯒꯣꯟ ꯐꯤꯔꯤ ꯐꯤꯂꯤꯀꯥ ꯑꯈꯣꯏꯒꯤ ꯎꯝ ꯁꯥꯄꯣꯟꯒꯟ ꯑꯣꯏꯕꯗ ꯀꯣꯡꯒꯣꯝ ꯊꯣꯛꯄ ꯁꯔꯞꯀ ꯄꯥꯏꯕꯗ ꯀꯣꯡꯒꯣꯝ ꯊꯣꯛꯄꯗꯣ ꯑꯗꯨꯃꯥꯏꯅ ꯊꯣꯛꯄꯅꯦꯕ ꯑꯗꯨꯅ ꯆ ꯆꯔꯨ ꯎꯇꯤꯒ ꯍꯥꯏꯗꯨꯗꯤ ꯑꯗꯒꯤ ꯑꯩꯈꯣꯏꯒꯤ ꯍꯋꯥꯏ ꯊꯔꯥꯛꯀꯤ ꯍꯋꯥꯏ ꯊꯔꯥꯛ ꯄꯥꯟꯕ ꯂꯣꯏꯈꯤꯕꯒꯤ ꯃꯥꯒꯤ ꯀꯩꯅꯣ ꯑꯀꯪ ꯕ ꯃꯥꯒꯤ ꯀꯩꯅꯣ ꯄꯥꯝꯕꯤꯗꯣ ꯑꯗꯨꯗꯣ ꯑꯃꯨꯛ ꯀꯪꯍꯜꯂꯀꯥꯟꯗ ꯑ ꯀꯩꯅꯣ ꯑꯈꯣꯏꯒꯤ ꯑ ꯀꯩꯅꯣꯗ ꯀꯔꯤꯕ ꯎꯠꯇꯤ ꯊꯣꯡꯕꯒꯨꯝꯕ ꯀꯩꯒꯨꯝꯕꯗ ꯑꯗꯨꯅ ꯈꯥꯔꯤꯒꯤ ꯃꯍꯨꯠꯇ ꯑꯗꯨꯏꯗꯣ ꯑꯃꯨꯛ ꯍꯥꯞꯅꯔꯒ ꯍꯤꯟꯖꯥꯡ ꯊꯣꯡꯅꯔꯝꯃꯤꯅꯤ ꯀꯩꯅꯣ ꯑꯗꯨ ꯑꯗꯨ ꯑꯗꯨꯅ ꯍꯦꯟꯅ ꯍꯥꯎꯔꯤꯅꯦ ꯀꯩꯅꯣ ꯊꯣꯡꯕꯗ ꯑꯗꯨ ꯃꯤꯔꯨꯛꯇꯨꯗ ꯍꯥꯞꯄꯤꯗꯅ ꯀꯣ ꯑꯗꯨꯒ ꯏꯁꯤꯡ ꯏꯁꯤꯡ ꯍꯩꯔꯒ ꯏꯁꯤꯡꯗꯨꯅ ꯏꯁꯤꯡꯗꯨꯅ ꯑꯩꯈꯣꯏꯒꯤ ꯃꯥꯒꯤ ꯀꯩꯅꯣꯁꯦ ꯃꯆꯨꯝꯁꯦ ꯇꯞ ꯇꯞ ꯇꯞ ꯇꯥꯔꯀꯥꯟꯗ ꯑꯗꯨꯒꯤ ꯃꯆꯨꯝꯗꯨꯅ ꯑꯃꯨꯛ ꯊꯥꯛꯇꯣꯏꯅꯦꯕ ꯈꯥꯖꯤꯒꯤ ꯃꯍꯨꯠꯇ ꯉꯥꯏꯍꯥꯟꯋꯥꯏ ꯑꯗꯨ ꯈꯣꯏꯗꯤ ꯌꯥꯝ ꯆꯥꯔꯛꯏꯗ ꯈꯣꯏ ꯃ ꯍꯣꯏ ꯂꯩꯕ ꯃꯇꯝꯗ
ꯁꯤꯟꯈ꯭ꯔꯦ ꯊꯥꯏꯅꯗꯤ ꯍꯋꯥꯏ ꯊꯔꯥꯛꯀꯁꯦ ꯀꯪꯍꯜꯂꯒ ꯊꯥꯔꯒ ꯑꯗꯨꯒꯤ ꯑꯗꯨꯒꯤ ꯈꯔꯤꯗꯨꯅꯟꯅ ꯍꯥꯎꯋꯦ ꯀꯩ ꯍꯥꯏ ꯌꯥꯒ ꯑꯗꯨꯗ ꯍꯧꯖꯤꯛꯁꯤꯗꯤ ꯁꯣꯗꯥꯗ ꯂꯣꯏ ꯁꯟꯈ꯭ꯔꯦꯗꯅꯀꯣ
ꯃꯥꯅꯦ ꯑꯩꯈꯣꯏꯗ ꯑꯗꯨ ꯌꯥꯝ ꯆꯥꯔꯛꯑꯦ ꯏꯃꯥꯍꯣꯏ ꯂꯩꯔꯤꯉꯩ ꯃꯇꯝꯗ ꯎꯝ ꯃꯝ ꯃꯇꯝꯒꯦ ꯑꯑꯣꯟꯕ ꯍꯥꯏꯗꯨꯅꯤꯗ
ꯃꯅꯦ ꯁꯨꯝ ꯍꯣꯡꯉꯛꯀꯦꯗꯅꯤ ꯊꯥꯏꯅꯒꯤ ꯄꯣꯠꯁꯦ ꯑꯗꯣ ꯍꯣꯡꯉꯦ ꯍꯥꯏꯔꯒꯁꯨ ꯑꯩꯈꯣꯏꯅ ꯑꯩꯈꯣꯏ ꯈꯪꯍꯧꯔꯒꯁꯨ ꯍꯧꯖꯤꯛꯀꯔ ꯍꯧꯔꯤꯕ ꯑꯉꯥꯡꯁꯤꯡꯗꯤ ꯑꯗꯨꯝ ꯈꯪꯍꯧꯔꯤꯣꯏꯗꯕꯅꯦꯕ ꯁꯤꯒꯨꯝꯕꯗꯤ ꯈꯪꯍꯟꯕ ꯈꯪꯍꯟꯕꯗꯤ ꯐꯩꯌꯦ ꯑꯗꯨꯝ ꯉꯥꯏꯍꯥ ꯊꯝꯃꯒ ꯑꯩꯈꯣꯏ ꯊꯥꯏꯅ ꯆꯠ ꯅꯔꯝꯕ ꯑꯗꯒꯤ ꯗꯤ ꯑꯍꯜ ꯂꯃꯟꯁꯤꯡꯅ ꯇꯧꯔꯝꯕꯁꯤꯡꯁꯦ ꯐꯖꯅ ꯄꯨꯔꯥ ꯁꯤꯖꯤꯟꯅꯕꯤꯗ ꯇꯥꯁꯨ ꯑꯃꯨꯛ ꯃꯔꯛ ꯃꯔꯛꯇ ꯈꯪꯍꯟꯕ ꯥꯐꯩ
ꯍꯩ ꯃꯣꯏꯗꯤ ꯀꯩꯝꯇ ꯈꯪꯉꯔꯣꯏꯗ ꯑꯩꯈꯣꯏꯅ ꯎꯝ ꯀꯩ ꯍꯥꯏꯅꯤ ꯋꯥꯔꯤ ꯂꯤꯔꯒ ꯃꯣꯏꯗ ꯈꯪꯍꯟꯗꯕ ꯃꯉꯥꯏꯔꯦ ꯑꯗꯨꯒ ꯀꯥ ꯍꯥꯏꯅꯤ ꯃꯣꯏꯒꯤ ꯃꯣꯏꯒꯤ ꯃꯤꯠꯃꯥꯡꯗꯨꯒ ꯄꯨꯊꯣꯛꯑ ꯇꯧꯕꯗꯨꯗꯤ ꯑꯩꯈꯣꯏꯁꯨ ꯍꯧꯖꯤꯛ ꯇꯧꯅꯤꯡꯉꯥꯏ ꯂꯩꯇ꯭ꯔꯦꯗꯅ ꯑꯗ ꯊꯥꯏꯅꯗꯤ ꯃꯤꯔꯨꯛꯀ ꯍꯥꯏꯅꯕ ꯋꯥꯅꯤ ꯍꯧꯖꯤꯛꯇꯤ ꯃꯤꯔꯨꯞꯀꯁꯤ ꯌꯨꯝꯊꯣꯡ ꯈꯨꯗꯤꯡ ꯀꯩꯁꯨ ꯂꯩꯇ꯭ꯔꯦꯕ ꯀꯩꯅꯣꯒꯤ ꯑꯥ ꯀꯧꯇꯥꯒꯨꯝꯕ ꯑꯃꯅ ꯑꯗꯨꯝ ꯆꯦꯡ ꯑꯣꯟꯅꯅꯕꯒꯤ ꯑꯩꯈꯣꯏꯒꯤ ꯆꯥꯡ ꯈꯪꯉꯒ ꯂꯣꯏꯔꯦꯅ ꯑꯗꯨꯃꯥꯏꯅ ꯑꯗꯨꯝ ꯇꯧꯅꯔꯦꯕ ꯊꯥꯏꯅꯗꯤ ꯃꯤꯔꯨꯝ ꯎꯞꯅꯗꯅ ꯃꯁꯩꯁꯤꯗ ꯃꯤꯊꯧꯒ ꯇꯧꯕꯁꯤ ꯃꯤꯔꯨꯞ ꯎꯞꯄꯒ ꯁꯨꯃꯥꯡꯗꯒ ꯂꯪꯊꯣꯛꯑꯝꯃꯒ ꯅꯣꯡꯉꯥꯜꯂꯒ ꯈꯨꯟꯖꯟꯅꯕꯤꯒꯦ ꯇꯧꯔꯝꯃꯤꯅꯦꯕ ꯍꯧꯖꯤꯛꯇꯤ ꯑꯃꯠꯇ ꯑꯗꯨꯒꯤ ꯀꯩꯅꯣꯒꯗꯣ ꯇꯧꯗꯤ ꯇꯧꯅꯔꯝꯒꯅꯤ ꯈꯔ ꯃꯈꯩꯗꯤ ꯑꯗꯨꯕꯨ ꯑꯌꯥꯝꯕ ꯁꯔꯨꯛꯇꯤ ꯇꯧꯔꯝꯃꯔꯣꯏꯗ
ꯑꯩꯏꯗꯤ ꯏꯀꯥꯎ ꯀꯥꯎꯋꯤꯗꯅ ꯀꯋꯥ ꯀꯩꯅꯣꯁꯤꯗ ꯑꯝꯇ ꯐꯖꯅ ꯉꯁꯥꯏ ꯀꯣꯡ ꯀꯋꯥ ꯆꯥꯒꯦꯅ ꯊꯝꯃꯝꯃꯤꯅꯦ ꯑꯝꯇ ꯇꯛꯂꯥꯎꯅ ꯇꯞꯁꯤꯟꯈꯤꯒꯦ ꯑꯗꯨꯒ ꯑꯃꯨꯛ ꯐꯥꯎꯅꯁꯦ ꯌꯥꯝ ꯊꯨꯅ ꯑꯝꯇ ꯍꯥꯏꯕꯗꯤ ꯉꯍꯥꯛ ꯂꯩꯔꯗꯤ ꯇꯟꯂꯥꯅꯤ ꯆꯥꯕ ꯑꯝꯇ ꯀꯩꯅꯣ ꯇꯧꯈꯤꯒꯦ
ꯐꯔꯦ ꯐꯔꯦ ꯑꯗꯨꯗꯤ ꯉꯧꯕ ꯂꯣꯢꯔꯒ ꯍꯥꯢꯔꯛꯑꯣ